ꯌꯥꯝ ꯁꯧ ꯏ ꯅꯦ ꯀꯩꯒꯤꯅꯣ
ꯈꯪꯗꯦꯅꯦ
ꯆꯦꯔꯦꯠ ꯆꯦꯔꯦꯠ ꯇꯧꯋꯤꯅꯦ ꯅꯪꯉꯣꯟ ꯇꯧꯗꯕ꯭ꯔꯣ
ꯑꯩꯉꯣꯟꯗꯗꯤ ꯇꯧꯗꯦ
ꯈꯈ ꯗꯤ ꯐꯈ꯭ꯔꯦ ꯅꯪ ꯏꯌꯥꯔꯄꯤꯁ ꯍꯥꯞꯄ꯭ꯔꯕ
ꯍꯥꯞꯇꯤꯌꯦ ꯀꯦꯝꯇ
ꯃꯅꯦ ꯑꯗꯨꯗꯤ
ꯑꯣ
ꯅꯪ ꯐꯣꯟꯗꯨ ꯁꯦꯝꯗ ꯉꯥꯏꯔꯤꯗꯥꯏꯅꯦ
ꯁꯦꯝꯕ ꯀꯨꯏꯗ꯭ꯔꯤꯕꯅꯤ ꯑꯣ ꯅꯍꯥꯟꯒꯩꯗꯤ ꯁꯤ ꯇꯧꯔꯝꯗꯕꯅꯤꯅꯦ ꯀꯩꯒꯤꯅꯣ ꯆꯦ ꯆꯦꯠ ꯇꯧꯈꯠꯂꯛꯏꯖꯤꯅ
ꯔꯝꯕꯁꯨ ꯌꯥꯏ ꯚꯥꯏ ꯑꯗꯨꯗꯤ
ꯍꯧꯖꯤꯛ ꯇꯧꯔꯤꯕꯣ
ꯈ ꯈ ꯇꯧꯋꯦ ꯋꯥ ꯉꯥꯡꯕꯕꯨꯗꯤ ꯑꯗꯨꯝ ꯇꯥꯏꯌꯦꯕꯀꯣ ꯑꯗꯨꯒ ꯅꯥꯀꯟꯗ ꯁꯨꯝ ꯁꯎꯧꯕꯗꯣ ꯆ꯭ꯔꯦꯠ ꯆ꯭ꯔꯦꯠ ꯇꯤꯚꯤ ꯁꯧꯕꯩ ꯇꯥꯏꯞꯇ
ꯀꯩꯗꯧꯔꯃꯤꯅꯣ ꯅꯪꯕꯣ
ꯑꯁ ꯆꯥꯛ ꯇꯣꯛꯄꯒꯤ ꯄꯣꯊꯥꯔꯝꯃꯤꯅꯤꯅꯦ
ꯀꯩ ꯏꯅꯖꯥꯡ ꯆꯥꯔꯕ
ꯑꯁ ꯃꯥꯏꯔꯦꯟꯒ ꯇꯧꯔꯒ ꯁꯣꯝꯗ ꯏꯃꯥꯟꯅꯕꯅ ꯑꯣꯛ ꯈꯔ ꯔꯦꯅ ꯇꯧꯔꯒ ꯆꯥꯔꯦ ꯐꯖꯅ ꯍꯥꯎꯔꯦ ꯑꯗꯨ ꯈꯪꯗꯦꯗ ꯚꯥꯏ ꯀꯥꯂꯦꯟꯅꯤꯅ ꯅꯨꯡꯆꯥ ꯆꯥꯔꯤꯕ ꯑꯗꯨꯅꯤ
ꯀꯂꯦꯜꯁꯤꯗꯤ ꯐꯖꯅ ꯁꯥꯏ ꯍꯦ ꯀꯔꯤ ꯍꯥꯏꯅꯣ
ꯑꯣꯛꯇꯤ ꯏꯊꯝꯊꯥꯗꯅ ꯍꯥꯎꯋꯦꯕ
ꯑꯗꯨꯗꯤ ꯃꯁꯥꯅ ꯇꯥꯕꯅꯤ ꯀꯩꯅꯣꯅꯦ
ꯃꯥꯅꯦ
ꯀ ꯅꯤꯡꯊꯝꯊꯒ ꯍꯪꯒꯥꯝ ꯊꯦꯔꯦꯒ ꯍꯥꯏꯅꯔꯤꯅꯤ
ꯑꯦ ꯑꯦꯁ ꯑꯗꯨꯗꯤ ꯃꯩꯅꯤ ꯀꯩꯅꯣꯅꯦ
ꯋꯥꯋꯥꯛꯀꯤꯡ ꯆꯦꯜꯂꯤꯕ ꯅꯪꯕꯣ ꯑꯌꯨꯛꯇ
ꯋꯥꯋꯥꯛꯀꯤꯡꯁꯦ ꯍꯟꯗꯛ ꯈꯔ ꯂꯦꯞꯄꯤꯅꯦ ꯅꯣꯡ ꯅꯤꯅꯤ ꯑꯃꯨꯛ ꯆꯦꯜꯂꯗꯕꯅꯦ ꯍꯌꯦꯡ ꯍꯪꯆꯤꯠꯇꯒꯤ ꯍꯌꯦꯡꯗꯤ ꯆꯦꯜꯂꯣꯏ ꯍꯌꯦꯡ ꯊꯕꯛ ꯂꯩ ꯏꯃꯥꯟꯅꯕꯃꯩ ꯃꯌꯨꯝ ꯆꯠꯇꯧꯂꯛꯑꯦꯕ ꯉꯟꯇꯥ
ꯍꯅꯤ ꯂꯦꯞꯄꯦꯋꯥꯍꯤ ꯁ ꯂꯪꯕꯗ
ꯎꯝ
ꯋꯥꯛꯀꯤꯡ ꯁꯦꯝꯕꯗ ꯅꯨꯡꯉꯥꯏꯕꯅꯦꯍꯦ ꯑꯌꯨꯛ ꯉꯟꯇꯥꯅ ꯌꯥꯝ ꯐ꯭ꯔꯦꯁ ꯑꯣꯏꯕꯅꯦ
ꯐ꯭ꯔꯦꯁ ꯑꯣꯏ
ꯃꯤ ꯀꯌꯥ ꯆꯦꯕꯂ ꯀꯦ
ꯑꯁ ꯑꯌꯨꯛꯇꯗꯤ ꯌꯥꯝ ꯍꯧꯒꯠꯅꯗꯦꯗ ꯑꯍꯟꯒꯨꯝꯕ ꯂꯩꯗꯅ ꯃꯁꯥꯒꯤ ꯍꯦꯜꯊ ꯀꯟꯁꯤꯌꯁ ꯑꯣꯏꯕ ꯀꯥꯡꯕꯨꯨꯗꯣ ꯑꯗꯨ ꯉꯥꯛꯇꯅꯤꯗ ꯅꯨꯡꯗꯥꯡꯋꯥꯏꯔꯝꯗꯕꯨꯗꯤ ꯌꯥꯝ ꯆꯦꯟꯅꯕ ꯃꯥꯜꯂꯦ
ꯑꯁ ꯅꯨꯡꯗꯥꯡ ꯋꯥꯏꯔꯝꯗꯤ ꯃꯤ ꯄꯩꯉꯩ ꯆꯦꯠꯂꯦꯍꯦ ꯑ ꯉꯥꯡ ꯐꯁꯟ ꯆꯦꯠꯄꯗꯣ ꯑꯗꯨꯗꯩꯕꯣ ꯆꯦꯟꯕ ꯆꯣꯡꯕ ꯃꯌꯥꯝꯁꯦ ꯑꯃꯨꯛꯇ ꯑꯣꯏꯕ
ꯑ
ꯀꯩꯅꯣ ꯀꯨꯝꯍꯩ ꯌꯦꯡꯕ ꯂꯥꯛꯄꯗꯧꯅꯪ
ꯃꯥꯅꯦ ꯃꯥꯅꯦ ꯇꯥꯏꯞ ꯏꯁꯇꯥꯏꯜꯗꯣ
ꯎꯝ ꯑꯌꯛꯇꯗꯤꯅ ꯍꯥꯏꯅ ꯀꯥ ꯍꯦꯟꯅ ꯎꯒꯦ
ꯑꯌꯨꯛꯇꯤ ꯑꯍꯟ ꯉꯥꯛꯇꯅꯤꯗ ꯍꯥꯏꯗꯤ ꯃꯁꯥꯅ ꯍꯥꯏꯗꯤ ꯀꯩ ꯂꯩꯗꯅ ꯁꯨꯝ ꯍꯦꯕꯤꯠ ꯑꯣꯏꯅ ꯇꯧꯕ ꯀꯥꯡꯕꯨꯗꯣ ꯑꯗꯨꯝ
ꯗꯤꯁꯤꯄ꯭ꯂꯤꯤꯟ ꯅꯥꯏ ꯅ ꯇ ꯆꯕꯗꯣ
ꯑꯗꯨꯅ ꯈꯪꯗꯦꯗ ꯇꯧꯔꯤꯁꯦ ꯑꯩꯈꯣꯏꯁꯨ ꯃꯉꯥꯏ ꯀꯌꯥꯝ ꯀꯨꯏꯅ ꯆꯦꯟ ꯉꯝꯗ ꯑꯗꯨꯣꯏꯅ ꯈꯪꯗꯦ ꯍꯥꯏ ꯂꯥꯏꯐ ꯏꯁꯇꯥꯏꯜꯗꯨ ꯃꯣꯏꯒ ꯁꯨꯝ ꯈꯦꯠꯅꯔꯦꯗꯅ
ꯃꯥꯅꯤ ꯃꯣꯏꯗꯤ ꯇꯣꯂꯣꯞ ꯅꯨꯡꯉ ꯆꯥꯔꯒ ꯀꯣ ꯈ ꯇꯟꯅꯤꯉ
ꯇꯧꯔ ꯂꯩꯔꯕꯅꯦꯕ
ꯑ ꯑꯩꯈꯣꯏ ꯁꯦꯇꯜ ꯇꯧꯕ ꯉꯝꯗ꯭ꯔꯤꯕꯣ ꯑꯩꯈꯣꯏꯁꯤꯗꯤ ꯔꯥ ꯀꯥꯏꯁꯤꯦ
ꯃꯥꯅꯦ ꯃꯥꯅꯦ
ꯀꯅꯨ ꯄꯩꯁꯠꯇꯅꯤ ꯒ꯭ꯌꯥꯟ ꯇꯥꯗ꯭ꯔꯦ ꯀꯔꯝ ꯀꯥꯟꯗꯧꯕ ꯊꯕꯛ ꯃꯆꯥ ꯑꯃꯝꯇꯒ ꯐꯪꯉꯒ ꯄꯨꯟꯁꯤꯁꯦ ꯏꯆꯥꯒ ꯊꯣꯛꯄꯝꯃꯒꯀꯣ
ꯐꯪꯈꯤꯅꯤ ꯐꯪꯈꯤꯅꯤ ꯀꯩꯅꯣꯣ ꯃꯇꯝ ꯈꯔ ꯆꯍꯤ ꯃꯉꯥ ꯇꯔꯨꯛ ꯂꯩꯔꯗꯤ ꯑꯗꯨꯒꯤ ꯐꯤꯕꯝꯗꯨ ꯇꯥꯗꯕ ꯌꯥꯔꯔꯣꯏꯗꯕꯅꯤꯅꯦ ꯑꯩꯈꯣꯏꯁꯦ
ꯁꯗꯅꯤꯅꯦ ꯆꯍꯤꯗꯤ ꯁꯨꯝ ꯁꯨꯝ ꯍꯧꯁꯤꯜꯂꯛ ꯑ ꯑꯗꯨꯗꯥꯏꯗ ꯈꯟꯕꯗ ꯑꯃꯛ ꯑꯣ ꯀꯁꯦ ꯁꯥꯡꯒ ꯀ ꯀꯩꯅꯣ ꯇꯧꯒꯣ
ꯎꯝ ꯐꯃꯨꯡ ꯃꯊꯛꯇ ꯌꯦꯡꯈꯠꯂꯒ ꯐꯛꯂꯥꯡꯗ
ꯐꯛꯂꯥꯡꯒꯤ ꯐꯦꯟ ꯎꯪꯕꯁꯦ ꯌꯦꯡꯉꯒ
ꯈꯪꯉꯤꯅꯦ ꯅꯪ ꯇꯧꯔꯝꯗꯣꯏꯁꯦ ꯑꯩꯈꯣꯏꯁꯨ ꯇꯧꯔꯤꯕꯅꯤꯅꯦ ꯇꯧꯗꯕꯨ ꯑꯩꯒꯤꯅ ꯐꯦꯟ ꯄꯥꯟꯗꯕꯒꯤ ꯖꯤꯡꯒꯔꯗ ꯌꯦꯡꯕꯩ ꯋꯥꯅꯤ
ꯐꯦꯟ ꯑꯃ ꯄꯥꯟꯁꯤꯜꯂꯒ ꯌꯦꯡꯉꯣ
ꯑꯦ ꯐꯦꯟ ꯄꯥꯜꯂꯨꯔꯗꯤꯕꯣ ꯌꯨꯝꯕꯨꯅ ꯁꯣꯏ ꯇꯥꯟꯊꯣꯔꯛꯑꯅꯤ
ꯅꯪ ꯊꯤꯔꯤꯕ ꯄꯩꯁꯥꯁꯤꯒ ꯅꯪ ꯇꯧꯒ ꯌꯥꯝ ꯍꯦ ꯃꯜꯂꯦꯅ
ꯌꯥꯎ ꯌꯦꯡꯕꯅꯦꯅ
ꯃꯣꯏ ꯈꯪꯍꯟꯗꯕꯤ ꯇꯨꯃꯤꯟꯅ ꯎꯡꯉꯣ
ꯀꯩꯅꯣꯒꯨꯝꯕ ꯑꯃ ꯇꯦꯕꯜ ꯐꯦꯟꯗꯣ
ꯑꯥ
ꯑꯗꯨ ꯑꯃꯗꯤꯃꯗꯤ ꯂꯩꯖꯔꯅ ꯈꯜꯂꯤ
ꯇꯦꯕꯜ ꯐꯦꯟꯗꯣ ꯑꯩ ꯌꯨꯝꯗ ꯂꯩꯍꯧꯕꯅꯤꯅꯦ ꯊꯥꯏꯅ
ꯑꯥ
ꯍꯧꯖꯤꯛꯇꯤ ꯑꯩꯈꯣꯏ ꯁꯤꯖꯤꯟꯅꯗ꯭ꯔꯝꯃꯦꯕꯀꯣ ꯌꯨꯝꯗ ꯑꯝꯗꯤ ꯂꯩ ꯂꯩꯍꯧꯕꯅꯦ
ꯑꯣ ꯌꯦꯡꯁ ꯍꯧꯖꯤꯛꯇꯤ ꯑꯃꯨꯛ ꯀꯥꯂꯦꯁꯨ ꯑꯃꯨꯛ ꯂꯣꯏꯁꯤꯜꯂꯛꯑꯅꯤꯗ
ꯂꯣꯏꯔꯅꯤꯗ ꯈꯔ ꯂꯩꯔꯗꯤ ꯃꯊꯪ ꯍꯧ ꯊꯥ ꯂꯥꯛꯄꯗ ꯑꯗꯩꯗꯤ ꯃꯨꯁꯨ ꯂꯥꯛꯑꯅꯤ ꯅꯣꯡ ꯆꯨꯕ ꯌꯥꯕ ꯆꯨꯔꯅꯤ ꯇꯤ ꯇꯥ ꯇꯤ ꯇ ꯇꯥꯔꯦ ꯅꯤꯡꯅꯤꯗꯅ ꯀꯣ
ꯑ
ꯑꯗꯨ ꯈꯔ ꯁꯥꯒꯠꯂꯛꯄ ꯑꯗꯥꯏ ꯑꯃꯨꯛ ꯑꯣꯏꯔꯅꯤꯀꯣ ꯑꯗꯨꯗꯤ ꯈꯪꯍꯧꯔꯔꯣꯏꯕ ꯅꯣꯡ ꯍꯥꯡꯈꯤꯕꯗꯩ ꯏꯪꯁꯤꯜꯂꯛꯑꯅꯤ
ꯑꯗꯨꯝ ꯀꯩꯅꯣ ꯃꯇꯝ ꯂꯥꯛꯑꯅꯤ ꯗꯨꯔꯒꯥ ꯄꯨꯖꯥ ꯃꯇꯝ ꯂꯥꯛꯑꯗꯤ ꯑꯗꯨꯝ ꯇꯞ ꯇꯞ ꯏꯪꯕ ꯍꯧꯔꯛꯗꯕꯅꯦꯕ
ꯎꯝ ꯆꯥꯛꯀꯧꯕ ꯃꯌꯥ ꯀꯩꯀꯥ ꯂꯥꯛꯑꯗꯤ ꯑꯗꯨꯒ ꯇ ꯆ ꯗꯤꯋꯥꯂꯤ ꯀꯩꯀꯥꯗꯣ ꯏꯪꯕ ꯈꯔ ꯈꯔ ꯍꯧꯔꯅ ꯗꯤ
ꯑꯩꯒꯤꯗꯅ ꯑꯃꯨꯛ ꯀꯩꯗꯧꯒꯦꯗ ꯅꯨꯡꯁꯤꯠ ꯃꯔꯝꯕꯨꯗꯤ ꯇꯥꯏꯑꯦꯕꯀꯣ ꯑꯗꯨꯅ ꯉꯥꯏꯍꯥꯛ ꯕꯨꯗꯤ ꯁꯥꯔꯝꯃꯦ ꯄꯨꯡ ꯕꯥꯔꯣ ꯑꯃ ꯁ꯭ꯋꯥꯏꯁꯤꯕꯨꯗꯤ ꯁꯥꯏꯌꯦ ꯐꯖꯅ ꯑꯗꯨꯗꯩ ꯅꯨꯡꯁꯤꯠ ꯈꯤꯇꯪ ꯊꯥꯔꯛꯈꯤꯕꯒꯅꯦ ꯑꯗꯨꯝ ꯀꯩꯅꯣ ꯇꯧꯋꯦꯕ ꯏꯪꯊꯔꯛꯑꯦꯕ ꯇꯞ ꯇꯞꯅ
ꯍ
ꯅꯪ ꯀꯩ ꯌꯦꯟꯁꯥꯡ ꯆꯥꯔꯛꯒꯦ
ꯁꯤꯡ ꯑꯁꯤꯗꯤ ꯀꯩꯅꯣꯒ ꯍꯋꯥ ꯇꯔꯦꯠ
ꯀꯩ ꯆꯥꯏ ꯍꯥꯏꯅꯣ ꯇꯥꯗ꯭ꯔꯦꯅꯦ
ꯍꯋꯥꯏꯒ ꯃꯥꯏꯔꯦꯟꯒ
ꯑꯣ ꯑꯁ ꯅꯪꯒꯤꯗꯨꯒ ꯃꯥꯟꯅꯩꯑꯌꯦ ꯑꯩꯒꯤꯁꯤꯅ ꯍꯋꯥꯏꯒꯤ ꯃꯍꯨꯠꯇ ꯀꯩꯅꯣꯝ ꯑꯣꯏꯈꯤꯕꯩ ꯋꯥꯅꯤ
ꯑꯣꯛ ꯑꯣꯏꯈꯤꯕ
ꯑꯣꯛ ꯑꯣꯏꯈꯤꯕ ꯃꯥꯏꯔꯦꯟ ꯃꯇꯝꯅꯤꯅꯦ ꯅꯠꯇ꯭ꯔꯣ ꯚꯥꯏ ꯍꯧꯖꯤꯛꯁꯦ
ꯑꯦꯁ ꯍꯧꯖꯤꯛꯇꯤ ꯃꯥꯂꯦꯝꯦꯟ ꯐꯖꯅ ꯄꯥꯜꯂꯤꯍꯦ ꯌꯨꯝ ꯂꯣꯝꯗꯁꯨꯕꯣ ꯑꯩꯈꯣꯏ ꯂꯣꯛꯇꯥꯒꯤꯅꯦ
ꯑꯥ
ꯃꯥꯏꯔꯦꯝ ꯐꯥꯝ ꯃꯥꯏꯔꯦꯝ ꯐꯥꯝꯗꯤ ꯅꯠꯇꯦ ꯐꯩꯗꯣꯡꯝ ꯃꯔꯤ ꯃꯉꯥ
ꯑꯥ
ꯍꯗꯣ ꯃꯔꯤ ꯃꯉꯥ
ꯑꯥ
ꯐꯩꯗꯧ ꯃꯔꯤ ꯃꯉꯥ ꯊꯥꯕꯗ ꯑꯗꯣ ꯃꯥꯏꯔꯦꯟ ꯐꯖꯅ ꯌꯣꯜꯂꯤ ꯀꯩꯅꯣ
ꯄꯤꯛꯛꯇꯛ ꯄꯤꯛꯇꯛ ꯇꯧꯕꯤ ꯃꯨꯇꯛ ꯃꯨꯇꯛ ꯇꯧꯕꯤ ꯍꯧꯖꯤꯛ ꯌꯥꯝ ꯊꯣꯛꯏꯅꯦ ꯃꯈꯟ ꯑꯗꯨꯒꯨꯝꯕ
ꯑ ꯑꯥ ꯑꯩꯈꯣꯏꯗꯨꯅ ꯐꯤꯀꯔ ꯀꯧꯔꯒ ꯃꯀꯨꯗ ꯉꯇ
ꯑꯣ ꯍꯣ ꯍꯣ ꯍꯣꯏ ꯍꯣꯏ ꯑꯗꯨ ꯑꯗꯨꯅꯦ ꯑꯩꯅ ꯍꯥꯏꯖꯩ
ꯃꯥꯏꯩꯗꯤ ꯑꯗꯨꯝ ꯍꯥꯎꯕ ꯎꯝ ꯃꯥꯏ ꯑꯆꯧꯕꯗꯨꯗꯤ ꯍꯥꯎꯇꯕꯅꯤꯅ ꯏꯆꯝ ꯆꯝꯕꯅꯤ
ꯍꯧꯥꯎꯇ
ꯊꯣꯡꯕ ꯃꯇꯝ ꯊꯣꯡꯕ ꯃꯇꯝꯗꯗꯤꯅꯦ ꯏ ꯃꯥꯂꯦꯝꯥꯏꯗꯣ ꯁꯥꯠꯇꯣꯛ ꯅꯤꯕ ꯍꯥꯏꯖꯤ ꯅꯄꯒ ꯇꯥꯗꯕꯤ ꯍꯥꯏ ꯇꯔꯦ
ꯍꯣꯏ ꯍꯣꯏ
ꯇꯣ ꯃꯣꯏꯇꯩꯁꯤꯁꯤ ꯅ ꯁꯗꯅ
ꯑꯥ
ꯐꯥꯏꯒꯨꯝꯕꯦ ꯐꯔꯥ ꯐꯔꯥ ꯇꯥꯕꯗꯣ ꯑꯗꯨꯃꯥꯏꯅ ꯇꯥꯕꯅꯦ ꯎꯝ ꯃꯍꯥꯎꯁꯨ ꯍꯥꯎꯇꯕ
ꯍꯣꯏꯅꯦ ꯑꯗꯨꯅꯤꯅꯦ ꯍꯧꯖꯤꯛꯀꯤ ꯑꯃꯗꯨꯗꯤ ꯀꯥꯡꯍꯧ ꯑꯣꯏ ꯀꯔꯤ ꯑꯣꯏ ꯅꯪꯅ ꯇꯧꯕꯤꯗꯣ ꯁꯣꯛ ꯇꯧꯕꯈꯤꯕꯗꯣ ꯑꯗꯨꯁꯨ ꯍꯥꯎꯕꯅꯦꯕ ꯍꯧꯖꯤꯛ ꯀꯦ ꯑꯃꯗꯨꯗꯤ ꯀꯥꯏꯗꯦ ꯁꯣꯛ ꯇꯧ ꯌꯥꯗꯦ ꯑꯆꯧꯕꯗꯨꯗꯤ
ꯌꯥꯗꯕꯅꯤ ꯍꯥꯎꯇꯕꯅꯤꯗꯣ ꯑꯗꯨꯒꯨꯝꯕ ꯍꯥꯎꯇꯕ ꯀꯩꯅꯣꯗꯣ ꯃꯥꯒꯤꯗ ꯐꯠꯇꯒꯤ ꯇꯟ ꯌꯣꯟꯕ ꯀꯥꯡꯕꯨ ꯃꯌꯥꯡ ꯅꯨꯡꯌꯥꯡ ꯌꯥꯝ ꯂꯩꯕꯅꯦ
ꯍꯣꯏ ꯍꯣꯏ ꯍꯣꯏ ꯑꯗꯨꯗꯤ ꯇꯧꯋꯦ ꯑꯁ ꯕꯣꯔꯥꯒ ꯍꯧꯔꯤꯗꯨꯗꯤ ꯃꯥꯏꯔꯦꯟ ꯕꯣꯔꯥ ꯆꯥꯗ꯭ꯔꯤꯕꯅ
ꯆꯔꯦꯗ
ꯎꯝ ꯑꯗꯨꯒꯨꯝꯕꯗꯨ ꯑꯣꯏꯔꯝꯒꯅꯤ ꯍꯣꯡꯁꯨ ꯍꯣꯡꯕ ꯃꯥꯜꯂꯦ ꯑꯗꯨꯅ
ꯃꯥꯅꯤ ꯃꯥꯅꯤ ꯑꯗꯨꯒꯨꯝꯕ ꯑꯍꯣꯡꯕꯗꯣ ꯑꯗꯨ ꯑꯗꯨꯕꯨ ꯀꯒꯅꯤ
ꯑꯗꯨꯅꯦ ꯃꯥꯏꯔꯦꯟꯁꯤ ꯃꯌꯥꯝ ꯃꯇꯣꯟꯒ ꯇꯧꯔꯒ ꯊꯣꯡꯕꯗꯤ ꯍꯥꯎꯏꯤꯅꯦ
ꯑꯁ ꯃꯥꯏꯔꯦꯟ ꯊꯣꯡꯕꯩꯁꯦ ꯑꯩꯈꯣꯏꯒꯤ ꯆꯔꯥ ꯃꯥꯏꯔꯦꯅ ꯄꯤꯛ ꯎꯞ ꯇꯧꯕꯗꯣ
ꯑꯥ
ꯑꯗꯨꯅꯦ ꯌꯨꯝꯗ ꯄꯥꯟꯕ ꯃꯣꯛ ꯑꯊꯦꯛꯄꯗꯨꯅꯦ
ꯑꯥ
ꯑꯗꯩ ꯁꯤꯡ ꯍꯧꯖꯤꯛꯁꯦ ꯁꯤꯡ ꯁꯤꯡ ꯊꯥꯕꯅꯤꯅꯀꯣ ꯑꯗꯨꯒꯨꯝꯕꯅ ꯑꯗꯨ ꯃꯅ ꯅꯨꯡꯁꯤꯅꯕ ꯎ ꯈꯥꯏ
ꯑꯥ
ꯑꯗꯨꯒ ꯀꯩꯅꯣ ꯇꯧꯕ ꯃꯌꯥꯝ ꯃꯇꯣꯟꯗꯨꯒ ꯍꯪꯊꯔꯛꯄꯗꯒꯩ ꯊꯥꯛꯄ ꯑ ꯈꯨꯅꯣ ꯇꯤꯟ ꯇꯧꯔꯒ ꯍꯥꯎꯕꯅꯦ
ꯑꯁꯆꯥ ꯑꯗꯨꯗꯤ ꯐ ꯐꯖꯅ ꯍꯥꯎꯋꯦ ꯑꯗꯨꯝꯗꯤ ꯄꯥꯝꯃꯦ ꯐꯖꯅ
ꯑꯗꯨꯒ ꯉꯝꯃꯨꯗꯣ
ꯎꯝ
ꯉꯃꯨꯨꯔꯣꯛ ꯎ ꯃꯣꯔꯣꯛꯇꯣ ꯐꯖꯅ ꯉꯥꯜꯂꯦꯗꯅ ꯁꯞ ꯃꯥꯏꯗ ꯑꯗ ꯃꯠꯇꯃ ꯃꯇꯝꯂꯗꯤ
ꯑ
ꯊꯥꯡꯖꯤꯟ ꯁꯤꯡꯖꯨꯡ ꯇꯧꯔꯁꯨ ꯌꯥꯏ ꯀꯣꯅꯤ ꯃꯣꯏꯒꯤꯗꯤ
ꯑꯥ ꯑꯗꯣ ꯑꯉꯥꯡꯈꯩꯗꯁꯨ ꯄꯤꯖꯕꯁꯦ ꯃꯥꯏꯔꯦꯡꯒꯨꯝꯕꯁꯦ
ꯑꯥ
ꯃꯃꯤꯠ ꯃꯅꯥ ꯃꯤꯠ ꯐꯕ ꯍꯦꯜꯂꯦꯅ ꯍꯥꯏꯌꯦꯕ
ꯎꯝ ꯃꯥꯏꯔꯁꯦ ꯗꯣꯛꯇꯔꯅ ꯑꯩꯈꯣꯏꯅ ꯃꯤꯠ ꯌꯦꯡꯕ ꯆꯠꯄꯗꯗꯤꯅꯦ
ꯎꯝ
ꯗꯥꯛꯇꯔꯅꯁꯨ ꯍꯥꯏ ꯃꯥꯂꯦꯝ ꯌꯥꯝ ꯆꯥꯎꯕꯅ ꯗꯥꯛꯇꯔ ꯣꯕꯤꯗ
ꯈꯪꯗꯦꯅꯦ
ꯑ ꯋꯥꯡꯈꯩꯒꯤꯗ ꯕꯣꯕꯤꯅ ꯈꯔ ꯐꯥꯎꯕ ꯗꯣꯛꯇꯥꯔꯝꯕ ꯑꯗꯨ ꯑꯗꯨꯅꯒ ꯑꯩꯈꯣꯏꯗ ꯌꯥꯝ ꯍꯥꯏꯁꯦ ꯃꯥꯏꯔꯦꯟ ꯈꯗ꯭ꯔ ꯆꯥꯎꯥꯎ ꯑ ꯏꯁꯤꯡ ꯐꯖꯅ ꯆꯥꯎ
ꯎꯝ
ꯑꯗꯒꯤ ꯉꯥꯒꯤ ꯃꯃꯤꯠꯀꯨꯝꯕ
ꯑꯥ
ꯁꯥꯥꯕꯒꯦ
ꯑꯥ
ꯁꯤꯒꯨꯝꯕꯁꯦ ꯃꯤꯠꯇ ꯐꯖꯅ ꯍꯦꯜꯗꯤ ꯑꯣꯏꯕ ꯑꯥꯏꯗꯣ ꯑꯣꯏꯌꯦꯅ ꯍꯥꯏꯕꯤꯕ
ꯑꯗꯨꯅꯦ ꯆꯥꯛꯇ ꯉꯥꯜꯂ ꯆꯥꯐꯧꯗ ꯐꯩ ꯀꯩꯅꯣꯉꯣꯏꯁꯦ
ꯎꯝ ꯈꯪꯗꯦꯅꯦ ꯍꯧꯖꯤꯛꯀꯥꯟꯁꯦ ꯆꯤꯟꯖꯥꯛ ꯅꯨꯡꯖꯥꯛꯁꯦ ꯑꯩꯈꯣꯏꯒꯤ ꯇꯔꯤ ꯍꯤꯗꯥꯛ ꯀꯩꯀꯥ ꯆꯥꯏꯁꯟꯕꯁꯤꯗꯀꯣ ꯀꯦꯕꯤꯀꯦꯜ ꯀꯌꯥ ꯄꯣꯠꯊꯣꯛꯁꯦ ꯄꯨꯊꯣꯛꯅꯕ ꯅꯠꯇ ꯁꯤꯗ ꯇꯥ ꯐꯪ ꯕꯅꯤꯗ
ꯎꯝ
ꯍꯣꯏ ꯃꯥꯏꯔꯦꯟꯒꯨꯝꯕꯁꯤꯗꯤ ꯇꯤꯖꯔ ꯆꯥꯏꯗꯁꯨ ꯄꯪꯍꯧ ꯃꯍꯧꯋꯤꯗꯣ ꯑꯣ ꯄꯥꯉꯥꯎ ꯍꯧꯔꯒ ꯀꯩꯅꯣ ꯇꯧꯕꯅꯤ ꯄꯥꯉꯥꯎ ꯍꯧꯕꯅꯤꯅꯀꯣ ꯃꯣꯏꯗꯤ ꯑꯗꯨꯝ ꯗꯣꯇꯣꯟ ꯇꯧꯒꯦꯕ ꯃꯔꯤ ꯈꯤꯇ ꯊꯄꯤꯗꯦꯗꯅ
ꯑ
ꯃꯥꯏꯔꯦꯟꯒꯨꯝꯕ ꯑꯗꯒꯤꯗꯤ ꯀꯩꯅꯣ ꯃꯪꯒ꯭ꯔꯥꯒꯨꯝꯕ
ꯑꯥ
ꯐꯖꯅ ꯐꯔꯦ
ꯑꯥ ꯑꯩꯁꯨ ꯃꯔꯛ ꯑꯃ ꯆꯥꯔꯝꯃꯦ ꯍꯛꯆꯥꯡ ꯈꯔ ꯅꯨꯡꯉꯥꯏ ꯎꯝ
ꯎꯝ ꯅꯨꯡꯉꯥꯏꯕꯅꯤ ꯃꯌꯦꯒꯨꯝꯕ ꯁꯥꯕꯁꯦ ꯌꯥꯔꯤꯉꯩ ꯆꯥꯎ ꯍꯥꯏꯅꯦ ꯆꯝꯄꯨꯠ
ꯃꯥꯅꯦ ꯑꯁ ꯅꯪꯗꯨ ꯅꯦꯠꯋꯥꯛꯁꯨ ꯅꯨꯡꯉꯥꯏꯇ꯭ꯔꯦ ꯀꯩꯅꯣ ꯇꯧꯔꯒ ꯇꯧꯔꯣꯅꯦ ꯍꯌꯦꯡ ꯅꯣꯡꯃ ꯐꯖꯅ
ꯅꯤꯋꯥꯁꯁꯨ ꯐꯖꯅ ꯇꯥꯗ꯭ꯔꯕꯣ
ꯍꯣꯏ ꯌꯥꯔꯦ ꯕ ꯉꯁꯤꯒꯤ ꯀꯩꯅꯣꯗꯣ ꯍꯥꯏꯗꯤ ꯅꯪꯒꯤꯗꯣ ꯑꯝꯇꯪ ꯆꯦꯛ ꯇꯧꯊꯣꯛꯑꯣꯕꯀꯣ ꯑꯗꯨꯒ ꯇꯧꯔꯛꯑꯣ ꯍꯌꯦꯡ
ꯍꯣꯏ ꯇꯧꯒꯦ ꯇꯧꯒꯦ ꯄꯣꯊꯥꯒꯦ
ꯍꯣꯏ ꯍꯣꯏ
ꯊꯝꯃꯦ ꯊꯝꯃꯦ